ꯀꯔꯤꯁꯨꯣ ꯇꯥꯎꯗꯦꯗ
ꯌꯨꯝꯗ ꯂꯩꯕ꯭ꯔꯥ
ꯑ ꯌꯨꯝꯗ ꯂꯩꯌꯦꯦ ꯅꯪꯗꯤ ꯌꯨꯝꯗ ꯂꯩꯕ꯭ꯔꯥ
ꯍꯣꯏ ꯑꯩꯁꯨ ꯌꯨꯝꯗ ꯂꯩꯌꯦꯦ ꯃꯨꯀꯥ
ꯎꯝ
ꯉ ꯁꯤꯗꯤ ꯀꯔꯤ ꯀꯔꯤ ꯇꯧ ꯑ ꯑꯩꯁꯨ ꯀꯣ ꯌꯨꯝꯗ ꯑꯗꯨꯝ ꯂꯩꯔꯒ ꯁꯥꯟꯅꯔꯒꯥ ꯑꯉꯥꯡ ꯑꯉꯥꯡꯈꯣꯏꯒ ꯑꯗꯨꯝ ꯂꯩꯌꯦ
ꯊꯤꯕ꯭ꯔꯥ ꯑꯉꯥꯡꯁꯤꯡ
ꯍꯣꯏꯅꯦ ꯁꯥꯊꯤꯕ ꯉꯥꯛꯇꯅꯤꯅꯦ
ꯗꯨꯅꯤꯅꯦ ꯑꯩꯁꯨ ꯑꯗꯨꯝ ꯑꯃ ꯌꯥꯝ ꯂꯩ ꯌꯥꯝ ꯂꯩꯌꯦ ꯑꯗꯨꯝ ꯁꯥꯊꯤꯕ ꯉꯥꯛꯇ ꯑꯣꯏ ꯑꯉꯥꯡ ꯃꯔꯤ ꯂꯩꯕꯅꯤ
ꯎꯝ ꯆꯞ ꯃꯥꯟꯅꯩ ꯑꯩꯈꯣꯏꯅꯤꯒꯤ
ꯑꯣ ꯁꯤ ꯌꯥꯝ ꯁꯥꯊꯤ ꯀꯤꯕ ꯉꯥꯛꯇꯅꯤꯗ ꯃꯣꯏꯁꯦ ꯌꯣꯡꯒ ꯃꯥꯟꯅꯕ ꯉꯥꯇꯅꯤ
ꯅꯣꯏꯁꯨ ꯑꯉꯥꯡ ꯑꯣꯏꯔꯤꯉꯩꯗ ꯑꯗꯨꯝ ꯆꯞ ꯃꯥꯟꯅꯕꯅꯤꯀꯣ
ꯉꯁꯤ ꯀꯔꯤ ꯀꯔꯤ ꯇꯧꯕ꯭ꯔꯥ ꯅꯪ
ꯀꯔꯤꯁꯨ ꯇꯧꯗꯦꯗ ꯎꯝ ꯄꯥꯔꯀꯤꯡꯗ ꯑꯃꯨꯛ ꯊꯣ ꯄ ꯑꯗꯨꯒ ꯑꯃꯨꯛ ꯂꯥꯛꯄ
ꯑꯣ ꯄꯥꯛꯀꯤꯡ ꯑꯩꯈꯣꯏ ꯇꯃꯦꯡꯂꯣꯡꯒꯤ ꯄꯥꯀꯤꯡꯗꯗꯤ
ꯑꯣ ꯑꯗꯨꯗꯅꯦ ꯄꯣꯠ ꯂꯧꯕ ꯆꯠꯄꯀꯣ
ꯑꯣ ꯑꯣ ꯅꯨꯡꯉꯥꯏꯅꯦ ꯌꯨꯝꯗꯒꯤ ꯊꯥꯔꯛꯄ꯭ꯔꯥ
ꯌꯨꯝꯗꯒꯤ ꯊꯥꯔꯛꯄ
ꯑ ꯑꯗꯨ ꯗ꯭ꯔꯥꯏꯚꯔ ꯅꯨꯄꯥꯕꯨ ꯅꯪ ꯈꯪꯕ꯭ꯔꯥ
ꯎꯝ ꯃꯁꯛꯗꯤ ꯈꯪꯉꯦ ꯑꯗꯨꯕꯨ ꯃꯥꯕꯨꯗꯤ ꯈꯪꯗꯦꯗ
ꯑꯣ ꯑꯣ
ꯃꯁꯛ ꯈꯛꯇ ꯈꯪꯕꯅꯤꯗ
ꯑꯣ ꯍꯣꯏ ꯑꯩꯈꯣꯏ ꯆꯤꯡꯗꯥꯏꯒꯤ ꯃꯤ ꯑꯣꯏꯔꯝꯒꯅꯤ
ꯑꯧ ꯑꯣ
ꯃꯥꯁꯨ ꯒꯥꯔꯤ ꯌꯥꯝ ꯆꯠꯅꯤꯡꯂꯦ ꯍꯥꯏꯌꯦ ꯍꯧꯖꯤꯛꯀꯥꯟ ꯄꯩꯁꯥꯗꯣ ꯌꯥꯝ ꯇꯥꯡꯕꯒꯤ ꯀꯣ ꯚꯔꯥꯗꯣ ꯅꯨꯄꯥ ꯑꯃꯗ ꯂꯤꯁꯤꯡ ꯑꯃ ꯍꯥꯏꯕ꯭ꯔꯥ ꯍꯧꯖꯤꯛꯀꯥꯟꯒꯤ ꯚꯔꯥꯗꯣ
ꯎꯝ ꯃꯥꯅꯦ ꯑꯗꯨꯅ
ꯗꯦꯟꯖꯔ ꯑꯣꯏꯔꯁꯨ ꯑꯗꯨꯝ ꯆꯠꯂꯦ ꯍꯥꯏꯌꯦ ꯃꯥꯁꯨ ꯎꯝ ꯑꯁ ꯉꯁꯤ ꯀꯔꯤ ꯌꯦꯟꯁꯥꯡ ꯆꯥꯕ꯭ꯔꯥ ꯏꯕꯨꯡꯉꯣ
ꯉꯁꯤꯗꯣ ꯕꯤꯟꯁ ꯆꯥ ꯆꯥꯏꯅꯦ ꯑꯩꯗꯤ
ꯑꯣ
ꯑ ꯅꯪꯗꯤ ꯀꯔꯤ ꯆꯥ
ꯑꯩꯁꯨ ꯑꯗꯨꯒꯨꯝꯕ ꯃꯥꯟꯅꯕꯅꯤꯗ ꯍꯨꯟꯁꯨ ꯍꯥꯞꯔꯒ ꯆꯥꯏꯗ ꯑꯩꯗꯤ ꯁꯧꯈꯔꯤꯒ ꯀꯣ
ꯑꯣ
ꯌꯥꯝ ꯆꯥꯕꯤꯈ꯭ꯔꯦ ꯍꯣꯏ ꯍꯥꯎꯋꯦ ꯏꯟꯁꯥꯡꯁꯨ ꯑꯦꯟꯁꯥꯡ ꯍꯥꯎꯕ ꯑꯍꯥꯎꯕ ꯉꯥꯛꯇꯅꯦ ꯑꯈꯣꯏꯒꯤꯁꯦ
ꯉꯔꯥꯡꯗꯤ ꯀꯔꯤ ꯆꯥꯕ꯭ꯔꯥ
ꯑꯩ ꯉꯔꯥꯡꯗꯤ ꯉꯔꯥꯡ ꯅꯨꯡꯗꯥꯡꯗꯒꯤ ꯐꯤꯁ ꯑꯣꯏꯅ ꯆꯥꯏ
ꯑꯣ ꯍꯥꯎꯕ꯭ꯔꯥꯅꯦ
ꯍꯧꯋꯦꯗ ꯌꯥꯝ ꯍꯧꯕꯅꯦ ꯐꯤꯁ ꯑꯩꯈꯣꯏ ꯃꯅꯤꯄꯨꯔꯒꯤ ꯐꯤꯁꯁꯤ ꯌꯥꯝ ꯍꯧꯋꯤꯗ ꯑꯇꯣꯞꯄꯗ ꯆꯠꯂꯗꯤ ꯑꯁꯤ ꯁꯤꯒꯨꯝꯕ ꯂꯩ ꯇꯦ ꯐꯤꯁ ꯂꯩꯔꯁꯨ ꯁꯨꯀꯣ ꯑ ꯆꯦꯟꯅꯥꯏ ꯑꯦꯛꯁ ꯑꯈꯣꯏꯅ ꯂꯩꯕ ꯃꯐꯝꯗ ꯂꯣꯏꯅꯃꯛ ꯐꯤꯁꯇꯣ
ꯎꯝ
ꯎꯅꯤ ꯑꯗꯨ ꯑꯣꯏꯔꯁꯨ ꯑꯁꯤꯒꯨꯝꯕ ꯍꯥꯎꯕꯗꯣ ꯂꯩꯇꯦ ꯃꯣꯏꯒꯤꯗꯤ ꯍꯥꯎꯇꯕꯅꯦ ꯀꯔꯤꯒꯤꯔ ꯈꯪꯗꯦ ꯑꯩꯁꯨ ꯑꯗꯨꯝ ꯍꯥꯎ ꯇꯕ ꯇꯦꯁꯇꯣ ꯇꯨꯡꯉꯟꯥꯟꯕꯀ ꯃꯅꯤꯄꯨꯔꯒꯤꯅ ꯈ꯭ꯋꯥꯏꯗꯒꯤ ꯍꯥꯎꯕ
ꯑ ꯑ ꯅꯅꯤ ꯀꯦ ꯆꯍꯤꯍꯤ ꯏꯠ ꯁꯨꯔꯄ
ꯑꯁ ꯑꯩꯗꯤ ꯌꯥꯝ ꯀꯨꯏꯈ꯭ꯔꯦꯗ
ꯑꯍꯟ ꯑꯣꯏꯔꯕꯣ
ꯑꯍꯟ ꯑꯣꯏꯈ꯭ꯔꯦꯅꯦ ꯅꯪꯗꯤ ꯅꯨꯄꯥꯔꯣ
ꯅ ꯄꯅꯤ ꯅ ꯀꯂꯤꯅꯣꯀ
ꯅꯨꯄꯤ ꯊꯤꯗꯔꯤ ꯔꯤꯕ꯭ꯔꯣ
ꯁꯨ ꯀꯥꯔꯤꯅꯦ
ꯍꯝ ꯆꯍꯤ ꯀꯌꯥ ꯁꯨꯔꯕ
ꯅꯥꯏꯟꯇꯤꯟ ꯈꯛꯇꯅꯤꯗ
ꯑꯥ ꯑꯥ ꯑꯁ ꯑꯩꯈꯣꯏꯗꯤ ꯑꯗꯨꯗꯤ ꯅꯣꯏꯒꯤ ꯏꯃꯥꯅꯤꯅꯦ ꯑꯩꯈꯣꯏꯗꯤ
ꯑꯣꯏꯔꯪꯁꯨꯅꯤ ꯌꯥꯏ
ꯑꯩꯈꯣꯏꯗꯤ ꯑꯩꯒꯤ ꯑꯁꯦꯡꯕꯅ ꯆꯍꯤ ꯊꯥꯔꯇꯤ ꯇꯨ ꯁꯨꯈ꯭ꯔꯦꯀꯣ ꯑꯗꯨꯒ ꯑꯣ ꯁꯨꯔꯅꯤ ꯍꯥꯏꯕ ꯖꯨꯂꯥꯏꯗ ꯑꯩꯒꯤ ꯕꯥꯔꯗꯦ ꯂꯥꯛꯀꯅꯤ ꯑꯗꯨ ꯖꯨꯂꯥꯏꯗ ꯑꯩꯒꯤ ꯊꯥꯔꯇꯤ ꯐꯥꯇꯤ ꯇꯨ ꯁꯨꯕꯅꯤ ꯍꯧꯖꯤꯛ ꯊꯥꯔꯇꯤ ꯋꯥꯟ ꯑꯗꯨꯝ ꯆꯠꯂꯒ ꯂꯩ
ꯑꯣ ꯅꯪ ꯌꯨꯝ ꯑꯣ ꯑꯣ ꯁꯨꯔꯅꯤꯗꯪ ꯑꯗꯨꯁꯨ ꯌꯨꯝꯗꯤ ꯄꯥꯟꯂꯕꯥ
ꯍꯣꯏꯅꯦ
ꯄꯗ꯭ꯔꯗꯤ ꯌꯥꯝ ꯌꯥꯔ ꯍꯥꯏ ꯃ‌ꯦꯗꯥ
ꯍꯣꯏ ꯍꯣꯏ
ꯅꯆꯥꯗꯤ ꯂꯩꯔꯕ꯭ꯔꯥ ꯂꯩꯗ꯭ꯔꯤꯕ꯭ꯔꯥ
ꯂꯩꯇ꯭ꯔꯤꯌꯦ ꯂꯩꯒꯅꯤ ꯑꯥꯒꯁꯇ ꯂꯩꯒꯅꯤ
ꯑꯣ ꯆꯍꯤ ꯀꯌꯥ ꯁꯨꯔꯒꯦ
ꯍꯣꯏ ꯑꯒꯁ ꯂꯩꯒ ꯅꯤ ꯍꯥꯏꯔꯒ ꯆꯍꯤ ꯑꯃꯁꯨ ꯁꯨꯗ꯭ꯔꯤꯌꯦꯅꯦ
ꯑꯣ ꯃꯥꯅꯤ ꯃꯥꯅꯤ
ꯎꯝ ꯎꯝ ꯎꯝ ꯅꯪꯗꯤ ꯀꯔꯤ ꯇꯧꯕꯅ ꯅꯨꯡꯉꯥꯏꯕ꯭ꯔꯥ ꯁꯥꯟꯅꯕꯅ ꯅꯨꯡꯉꯥꯏꯕ꯭ꯔꯥ ꯌꯨꯝꯗ ꯂꯩꯕꯅꯥ ꯅꯨꯡꯉꯥꯏꯕ꯭ꯔꯥ
ꯈꯪꯗ꯭ꯔꯦꯗ ꯑꯗꯨꯝ ꯁꯅꯕꯁꯨ ꯅꯨꯡꯉꯥꯏ ꯐꯣꯟ ꯄꯥꯏꯕꯁꯨ ꯕꯣꯔꯤꯡ ꯑꯣꯏꯏ ꯄꯔꯁꯨ ꯀꯣꯛ ꯇꯥꯛꯏ
ꯐꯣꯟꯗꯤ ꯌꯥꯝ ꯄꯥꯏꯕ ꯇꯧꯒꯅꯨ ꯌꯥꯝ ꯄꯥꯏꯒꯅꯨꯕꯣ ꯑꯩꯈꯣꯏ ꯃꯤꯠꯁꯨ ꯅꯥꯕꯅꯦ
ꯑ ꯅꯥꯏꯌꯦ
ꯅꯪ ꯍꯧꯖꯤꯛꯀꯥꯟ ꯅꯪꯒꯤ ꯁꯥꯟꯅꯕꯗꯣ ꯀꯃꯥꯏꯅ ꯇꯧꯕ꯭ꯔꯥ ꯅꯪ ꯑꯗꯨꯝ ꯁꯥꯟꯅꯕꯅꯤꯅ ꯅꯪꯒꯤ ꯃꯦ ꯎꯗꯕ ꯀꯨꯏꯔꯤꯅꯦ
ꯎꯝ ꯁꯅꯥꯕꯁꯦ ꯃꯐꯝꯁꯨ ꯂꯩꯇꯕꯀꯣ
ꯍ ꯍ
ꯑꯩꯁꯨ ꯍꯣꯇꯦꯜ ꯖ ꯣꯏꯟ ꯇꯧꯒꯅꯤꯅ ꯑꯗꯨꯒꯤ ꯍꯣꯁꯇꯦꯜꯗ ꯁꯎ ꯑꯗꯨꯒꯨꯝꯕ ꯁꯥꯟꯅꯕ ꯂꯩꯇꯕ
ꯑꯣ ꯍ ꯍꯣꯁꯇꯦꯜꯗꯁꯨ ꯂꯩ
ꯑ ꯂꯩꯇꯦ ꯑꯗꯨꯒꯤ ꯑꯩꯒꯤ ꯀꯩꯒꯨꯝꯕꯁꯨ ꯄꯨꯔꯛꯇꯕ ꯀꯣ
ꯑꯣ ꯎꯝ ꯑꯗꯨꯗꯤ ꯌꯥꯗꯦꯅꯦ
ꯌꯥꯗ꯭ꯔꯦ ꯎꯝ
ꯅꯦꯛꯁ ꯏꯌꯔ ꯅ ꯀꯣꯟꯅ ꯇꯧꯈ꯭ꯔꯣ ꯑꯗꯨꯗꯤ ꯑꯦꯛꯖꯥꯝ ꯍꯦꯛ ꯂꯣꯏꯔꯒꯀꯣ ꯎꯝ ꯎꯝ ꯑꯗꯨ ꯇꯃꯦꯡꯂꯣꯡꯗ ꯂꯩꯕ ꯀꯥꯟꯗꯗꯤ ꯁꯥꯟꯅꯕ꯭ꯔꯥ
ꯎꯝ ꯅꯨꯃꯤꯠ ꯈꯨꯗꯤꯡ ꯑꯗꯨꯝ ꯁꯥꯟꯅꯥꯏꯅꯦ
ꯑꯣ ꯑꯣ ꯑꯗꯨ ꯅꯪꯒꯤ ꯕꯦꯠꯃꯤꯟꯇꯣꯟꯒꯤ ꯔꯦꯠ ꯇꯨ ꯄꯨꯔꯛꯄ꯭ꯔꯥ ꯃꯥ ꯕꯦꯠꯃꯤꯟꯇꯣꯟ ꯄꯨꯔꯛꯄ꯭ꯔꯥ ꯅꯪꯒꯤ
ꯑꯁꯤꯗꯔꯥ ꯁꯤꯗ ꯄꯨꯔꯛꯇꯗ
ꯄꯨ ꯄꯨꯔꯛꯀꯗꯕꯅꯤꯅꯦ
ꯁꯅꯐꯝ ꯂꯩꯗꯕꯒꯤ ꯄꯨꯔꯛꯇ꯭ꯔꯦꯅꯦ
ꯎ ꯦꯝꯕꯤ ꯂꯩꯁꯨꯗꯤꯗꯨ ꯁꯣꯅꯥꯕꯥꯩ ꯍꯥꯏꯅ ꯒꯦꯝꯂꯁꯨ ꯂꯩꯔꯤꯉꯥꯏ ꯑꯗꯨꯗꯤ
ꯅꯨꯃꯤꯠꯅꯤ ꯑꯍꯨꯝ ꯈꯛꯇ ꯑꯣꯏꯔꯦꯗꯤ ꯑꯣꯏ ꯀꯥꯏ ꯇꯔꯦ ꯍꯥꯏꯕ
ꯑꯥ ꯁꯥꯟꯅꯒꯗꯕꯅꯤ ꯅꯪꯅꯦ ꯁꯥꯟꯅꯕꯗ ꯑꯗꯨꯝ ꯀꯔꯤꯌꯔ ꯇꯧꯒꯦ ꯍꯥꯏꯔꯗꯤ ꯈꯔ ꯈꯔ ꯀ ꯅꯪ ꯍꯣꯁꯇꯦꯜ ꯂꯩꯕ ꯀꯥꯟꯗꯁꯨ ꯆꯥꯟꯁꯇꯗꯤ ꯐꯪꯉꯅꯤꯗ ꯂꯥꯏꯛ ꯑꯦꯕ꯭ꯔꯤ ꯁꯦꯇꯔꯗꯦꯒꯨꯝꯕ ꯑꯦꯕ꯭ꯔꯤ ꯁꯟꯗꯦꯒꯨꯝꯕꯣꯏ ꯁꯨ ꯃꯇꯝ ꯄꯤꯅꯤꯗ
ꯑꯗꯨꯝ ꯑꯗꯨꯕꯨ ꯂꯩ ꯑꯗꯨꯕꯨ ꯑꯥꯎꯠꯗꯣꯔ ꯑꯥꯎꯠꯗꯣꯔ ꯈꯛꯇꯅꯤ ꯑꯗꯨꯒꯤꯅꯕ ꯌꯥꯝ ꯅꯨꯡꯉꯥꯏꯇꯕꯀꯣ
ꯁꯥꯟꯅꯔꯒ ꯇꯧꯒꯦ ꯍꯥꯏꯗꯤ ꯅꯣꯡꯃꯒꯨꯝꯗꯤ ꯑꯗꯨꯝ ꯄꯤꯔꯗꯤ ꯅꯨꯡꯉꯥꯏꯒꯗꯕ ꯁꯠꯇꯔꯦ ꯨꯝꯕ ꯁꯨꯇꯤ ꯑꯣꯏꯔꯗꯤꯀꯣ ꯅꯠꯇ꯭ꯔꯒꯁ ꯑꯅꯦꯒꯨꯝꯕꯁꯨ ꯃꯤꯃꯤꯠ ꯑꯃ ꯑꯅꯤꯒꯨꯝꯕ ꯑꯗꯨꯝ ꯁꯥꯟꯅꯕ ꯌꯥꯔꯗꯤ ꯅꯨꯡꯉꯥꯏꯒꯗꯕ
ꯃꯥꯅꯦ ꯃꯥꯅꯦ
ꯎꯝ
ꯄꯥꯟ ꯊꯣꯛꯣꯛꯂꯣꯏꯗ꯭ꯔꯣ
ꯉꯁꯤꯗꯤ ꯈꯪꯗ꯭ꯔꯦꯗ ꯏꯚꯅꯤꯡꯒꯨꯝꯕꯗ ꯔꯥ
ꯑꯣ ꯎꯝ ꯁꯥꯁꯨꯨ ꯌꯥꯝ ꯃ ꯀꯥ ꯂꯩꯗ ꯍꯧꯁꯤ ꯑꯣꯀꯦ
ꯍꯣꯏ ꯍꯈꯣꯏ ꯑꯁꯤꯗꯗꯤ ꯅꯨꯡꯁꯥ ꯁꯨꯝ ꯀꯂ ꯑ ꯑꯗꯨ ꯁꯠ ꯆ ꯀꯁꯨ ꯅꯨꯡꯉꯥꯏꯇꯦ ꯑꯗꯨꯝ ꯂꯩꯅꯤꯡꯈ꯭ꯔꯦ ꯇꯃꯦ ꯏꯣꯪꯗꯅ ꯑꯃ ꯀ ꯑꯗꯨꯣ ꯎꯝ ꯅꯣꯡ ꯆꯨꯕꯀꯣ ꯑꯄꯣꯖꯤꯠꯅꯤ ꯑꯩꯈꯣꯏꯒꯤ ꯂꯩꯐꯝꯁꯦ ꯎꯝ ꯉꯁꯤ ꯗꯦꯠ ꯇ꯭ꯋꯦꯟꯇꯤ ꯐꯥꯏꯚꯅꯤꯀꯣ ꯑꯁ ꯑ ꯅꯪ ꯆꯅꯤꯡꯉꯥꯏ ꯗꯦꯠ ꯊꯥꯔꯇꯤ ꯀꯣ ꯊꯔꯇ ꯔ ꯊꯔꯇ ꯋꯥꯟ ꯊꯔꯇ ꯀ ꯑ ꯑ ꯗꯦꯠ ꯋꯥꯟ ꯀꯥꯒꯗꯕꯒ
ꯎꯝ
ꯅꯪ ꯏꯜꯂꯗꯤ ꯑꯩꯈꯣꯏꯁꯨ ꯌꯥꯝ ꯂꯧꯈ꯭ꯔꯕ꯭ꯔꯥ ꯂꯣꯏꯅꯃꯛ ꯂꯧꯈ꯭ꯔꯕ꯭ꯔꯥ
ꯂꯣꯏꯈ꯭ꯔꯦ ꯂꯥꯏꯔꯤꯛ ꯑꯅꯤꯒꯨꯝꯕꯗꯤ ꯂꯧꯥꯎꯗ꯭ꯔꯤꯗ
ꯀꯗꯏ ꯂꯎꯅꯤ
ꯁ꯭ꯀꯨꯜꯗ ꯑꯗꯨꯝ ꯂꯧꯔ ꯂꯧꯔꯅꯤꯒ
ꯑꯣ ꯁ꯭ꯀꯨꯜꯗ ꯑꯗꯨꯝ ꯂꯩ ꯍꯥꯏꯕ꯭ꯔꯥ ꯑꯣ ꯑꯣ ꯌꯣꯏꯁꯨ ꯈꯥꯏꯅꯦ ꯀ ꯑꯗꯨꯗꯤ ꯅꯪꯗꯤ
ꯑ ꯌꯥꯔꯔꯦ ꯑꯗ ꯍꯧꯖꯤꯛꯛꯇ
ꯆꯥꯛꯂꯝ꯭ꯔꯣ ꯍꯧꯖꯤꯛ
ꯌꯥꯝꯝꯗꯗ ꯍꯧꯖ
ꯍ ꯎꯝ ꯎ ꯁꯨꯒꯔ ꯀꯦꯟ ꯊꯛꯄ ꯆꯠꯁꯤꯔꯥ
ꯑꯗꯨꯁꯨꯕꯨ ꯌꯥꯔꯅꯤ
ꯎꯝ ꯑꯃ ꯎ ꯃꯒꯤ ꯄ ꯁꯨ ꯄꯔꯒꯗ ꯆꯅꯤꯡꯗ꯭ꯔꯦꯅꯦ
ꯇꯣꯅꯦꯦ
ꯈꯟꯁꯦꯀꯣ
ꯑꯥ
ꯎꯝ ꯅꯪ ꯌꯕꯗꯤ ꯀꯤꯛꯏ ꯋꯥꯔꯦ ꯋꯥꯔꯦ ꯑ ꯍꯣꯏ ꯅꯪ ꯀꯣꯜ ꯀꯦ ꯑꯗꯨꯩ ꯇꯧ ꯐꯕ꯭ꯔꯪꯁꯤ
ꯅꯤꯈꯥꯛꯛꯇꯪ
ꯑꯣ ꯅꯤꯡꯈ ꯇꯅꯤ
ꯎꯝ
ꯑꯩꯁꯨ ꯑꯅꯤꯔ ꯑꯍꯨꯝꯔꯗꯤ ꯁꯨꯈ꯭ꯔꯕꯅꯤ ꯍꯧꯖꯤꯛ ꯅꯪ ꯑꯩꯅ ꯀꯣꯜ ꯇꯧꯔꯛꯄ꯭ꯔꯥ ꯅꯪꯅ ꯀꯣꯜ ꯑꯩꯅ ꯀꯣꯜ ꯇꯧꯔꯛꯄꯅꯤꯀꯣ ꯍꯧꯖꯤꯛꯇꯤ ꯀ ꯑ ꯑ ꯑꯗ ꯉꯥꯏꯍꯥꯛꯇꯪ ꯂꯩꯔꯒ ꯅꯪ ꯀꯣꯜ ꯇꯧꯔꯛꯑꯀꯣ ꯍꯧꯖꯤꯛꯇꯤ ꯊꯝꯈ꯭ꯔꯁꯤꯦꯀꯣ ꯍꯣꯏ ꯍꯣꯏ ꯎꯝ ꯎꯝ ꯎ